ꯂꯣ ꯍꯂꯣ
ꯇꯕ
ꯇꯥꯏꯌꯦ ꯇꯥꯏꯌꯦ ꯍꯥꯏꯖꯅꯕꯒꯗꯤ ꯅꯠꯇꯦ ꯅꯪꯒꯤ ꯈ ꯃꯌꯥꯝꯅ ꯁꯥꯟꯅꯕꯒ ꯏꯃꯥꯟ ꯃꯥꯟꯅꯗꯦ ꯅꯪꯅ ꯈꯔ ꯍꯦꯟꯅ ꯑꯗꯨꯝ ꯇꯞꯊꯩ
ꯑꯦ ꯑꯩꯒ ꯁꯥꯟꯅ ꯀꯥꯟꯗ ꯅꯪꯒꯤ ꯐꯣꯟꯗꯣ ꯑꯗꯨꯝ ꯐꯊꯒꯤꯗꯕ ꯑꯣꯏꯔꯝꯒꯅꯤ
ꯍꯥ ꯑꯗꯨ ꯑꯗꯨ ꯑꯣꯏ
ꯅꯪ ꯐꯣꯟꯅ ꯐꯥꯊꯈꯤꯗꯕ ꯑꯣꯏꯔꯝꯒꯅꯤ
ꯆꯥꯛ ꯆꯥꯔꯕꯣ ꯚꯥꯏ
ꯆꯥꯛ ꯆꯥꯗ꯭ꯔꯤ ꯆꯥꯛ ꯀꯟꯅ ꯊꯣꯡꯉꯤ ꯑꯩꯅ ꯑꯩꯍꯥꯛꯅ ꯍꯧꯖꯤꯛ ꯍꯧꯖꯤꯛꯃꯛ ꯊꯣꯡꯉꯦ ꯑꯗꯣ
ꯊꯕꯛ ꯈꯔ ꯈꯔ ꯂꯩꯅꯕꯗꯨꯗ
ꯃꯥꯅꯦ ꯑꯗꯨꯕꯨꯗꯤ ꯑꯩꯗꯤ ꯌꯦꯡꯉꯣ ꯅꯪꯁꯨ ꯑꯃ ꯑꯃ ꯑꯗꯨꯝ ꯂꯤꯂꯥ ꯌꯦꯡꯕꯅꯤ ꯈꯪꯗꯦ ꯑꯗꯒꯤ ꯅꯣꯏ ꯆꯤꯆꯦꯒ ꯃꯤ ꯎꯅꯕ ꯅꯤ ꯈꯪꯗꯦ ꯆꯠ ꯂꯩꯔꯦ ꯑꯩꯁꯨ ꯂꯥꯏ ꯍꯔꯥꯎꯕꯅꯦ ꯑꯗꯨꯅꯦꯗꯥꯅꯤ ꯇꯧ ꯂꯩꯔꯦ
ꯎꯝ ꯂꯥꯏ ꯍꯔꯥꯎꯕ ꯅꯨꯡꯉꯥꯏꯈꯤꯕ꯭ꯔꯣ
ꯍꯥꯥ
ꯂ ꯍꯔꯥꯎꯕ ꯅꯨꯡꯉꯥꯏꯈꯤꯕ꯭ꯔꯣ
ꯃꯨꯉꯥꯏꯌꯥ ꯇ ꯍꯥꯏꯅ
ꯑꯣ ꯐꯩ ꯐꯩ ꯖꯒꯣꯏ ꯀꯌꯥꯝ ꯁꯥꯗꯔꯛꯒꯦ ꯑꯗꯨꯒ ꯅꯪ ꯚꯤꯗꯤꯑꯣꯒꯗꯤ ꯏꯊꯥ ꯊꯥꯒꯠꯂꯛꯇꯦ
ꯀ ꯌꯥꯝ ꯁꯥꯗꯦꯗ ꯚꯗꯤꯑꯣ ꯀꯥꯟꯅꯝꯗꯦꯗ ꯐꯣꯇꯣꯐꯥꯎ ꯀꯥꯞ ꯐꯣꯇꯣꯐꯥꯎ ꯁꯦꯜꯐꯤꯗꯤ ꯍꯦꯟꯅ ꯀꯥꯞꯇꯦ ꯍꯥꯏꯁꯤꯗ
ꯅꯆꯤꯟ ꯏꯅꯥꯎꯗ ꯌꯥꯝ ꯌꯥꯝꯃꯒ ꯀꯔꯤꯅꯣꯕ
ꯑꯣ ꯑꯣ ꯏꯆꯤꯤꯟ ꯏꯅꯥꯎ ꯃꯌꯥꯝꯗꯣ ꯅꯪ ꯅꯧꯅ ꯑꯍꯩꯕ ꯑꯝꯗ ꯌꯥꯎꯖꯗ꯭ꯔꯕꯗꯣ
ꯏꯆꯤꯟꯜꯅꯥꯎ ꯌꯥꯝꯃꯤ ꯅꯨꯡꯉꯥꯏꯕꯃ ꯍꯧꯖꯤꯛ ꯑꯩꯅ ꯆꯥꯛ ꯊꯣꯡꯉꯁꯦ ꯅꯪ ꯅꯪ ꯊꯥꯖꯔꯣꯏ ꯌꯦꯡꯉꯗꯤ ꯈꯪꯅꯤ ꯏꯅꯥꯎꯁꯤ ꯗꯗꯤ ꯂꯣꯏ ꯂꯩꯌꯦꯕ ꯀꯩꯅꯣꯁꯤꯗ ꯃꯣꯏ ꯃꯔꯤ ꯃꯣꯏ ꯑꯍꯨꯝꯅꯦ ꯁꯤꯗ ꯂꯣꯡꯉꯒ ꯍꯤꯞꯄꯒ ꯐꯣꯟ ꯃꯦꯠꯂꯒ ꯂꯩꯔꯤꯁꯦ
ꯑꯩ ꯊꯥꯖ ꯎꯗꯔꯁꯨ ꯊꯥꯖꯩ ꯑꯩ ꯎꯇꯔꯁꯨꯨ ꯊꯥꯖꯩ
ꯁꯤꯤꯜꯂꯨ ꯈꯔꯒ ꯄꯣꯠꯇꯣ ꯊꯥꯔꯛꯀꯦ ꯏꯟꯖꯣ ꯊꯥꯖꯗ꯭ꯔꯒ
ꯑꯩ ꯎꯗ꯭ꯔꯁꯨ ꯊꯥꯖꯩ ꯍꯥꯏꯕ ꯎꯗ꯭ꯔꯁꯨ ꯊꯥꯖꯩ ꯍꯥꯏꯕ
ꯅꯣꯏꯒꯤꯗꯤ ꯆꯥꯛ ꯄꯂꯦꯝꯦꯝꯅ ꯊꯣꯡꯉꯦ ꯅꯠꯇ꯭ꯔꯥ
ꯆꯥꯛ ꯑꯩꯅ ꯊꯣꯡꯉꯝꯃꯦ ꯏꯟꯖꯥꯡ ꯀꯌꯥ ꯁꯦꯝꯃꯝꯃꯦ ꯊꯣꯡꯕꯗꯤ ꯃꯥꯅ ꯊꯣꯡꯍꯧꯔꯦ ꯏꯟꯁꯥꯡꯗꯤ
ꯆꯥꯛꯅꯝ ꯊꯣꯡꯑꯝꯃꯦ ꯅꯪ ꯅꯪꯁꯦ ꯃꯔꯝ ꯌꯥꯝ ꯃꯣꯛꯑꯦꯀꯣ
ꯏꯕꯦꯝꯃ ꯈꯨꯖꯤꯟꯒ ꯂꯣꯏ ꯀꯛꯈ꯭ꯔꯦ ꯈꯨꯠꯀꯥꯁꯦ ꯊꯥꯡꯒꯤ ꯗꯥꯛ ꯗꯥꯛ ꯉꯥꯛꯇ ꯉꯥꯏꯔꯦ ꯁꯉꯥ
ꯎ ꯑꯗꯨ ꯑꯗꯨꯅꯤ ꯊꯕꯛꯛꯇꯨ ꯇꯧꯔꯗꯤ ꯃꯣꯏꯅꯅꯦ ꯂꯨꯕ ꯅꯥꯟꯕ ꯄꯤꯗꯦ ꯑꯗꯨ ꯑꯣꯖꯥꯅꯤꯗꯨ ꯅꯍꯥꯟ ꯂꯩꯒꯗꯕꯅꯤꯒꯥꯏ ꯊꯕꯛ ꯁꯨꯗꯕꯩ ꯅꯍꯥꯟ ꯉꯝꯕ ꯋꯥꯅꯤ ꯍꯥꯏꯗꯤ ꯍꯣꯏ ꯏꯁꯥ ꯅꯥꯟꯕꯕꯨꯗꯤ ꯌꯥꯏꯀꯣ ꯑꯗꯨ ꯑꯣꯏꯇꯥꯔꯁꯨꯅꯦ ꯈꯨꯖꯤꯟ ꯈꯨꯌꯥꯟꯗꯣ ꯎꯄꯥꯏ ꯂꯩꯇꯕꯅꯤ ꯆꯨꯕꯅꯦ ꯁꯥꯄꯣꯟ ꯑꯣꯏꯔꯁꯨ ꯀꯣꯛꯇꯕꯅꯦ ꯑꯃꯠꯇ ꯑꯣꯏꯔꯁꯨ ꯀꯣꯛꯇꯕꯅꯦꯕ
ꯇꯥꯎꯕ ꯑꯩꯅ ꯊꯥꯏꯅ ꯑꯗꯨꯝ ꯍꯥꯏꯗ꯭ꯔꯦ ꯑꯩ ꯌꯨꯝꯗꯔꯁꯨ ꯈꯨꯠꯖꯤꯟ ꯈꯥꯛꯄ ꯑꯗꯨꯝ ꯌꯥꯏ ꯀꯩꯝ ꯇꯧꯗꯦ ꯀꯩꯝ ꯇꯧꯗꯦꯅ ꯍꯥꯟꯅꯇꯠꯇ ꯈ ꯀ
ꯎꯝ ꯐꯔꯦ ꯐꯔꯦ ꯅꯇꯣꯝ ꯈꯪꯖꯔꯛꯏꯗꯨ ꯐꯔꯕꯅꯤ ꯃꯤꯅ ꯍꯥꯏꯕꯗ ꯊꯥꯖꯅꯕ
ꯔꯦ ꯅꯅꯦ ꯁ ꯅ ꯚ ꯎꯕꯅꯦ ꯃꯤꯅꯤ ꯂꯧꯗꯕ ꯃꯤꯅꯤ ꯑꯗꯨꯝ ꯈꯪꯕꯅꯦꯕ ꯀ
ꯑ ꯈꯥꯏ ꯂꯩꯁꯤꯅ ꯅꯍꯥꯟꯈꯩ ꯑꯩꯅ ꯇꯧꯔꯤꯗꯨꯁꯨ ꯊꯕꯛꯅꯤ ꯑꯗꯨꯅ ꯑꯩꯁꯨ ꯇꯧꯔꯤꯅꯤ ꯃꯤꯁꯨ ꯇꯧꯔꯤꯅꯤ ꯃꯣꯏ ꯈꯨꯖꯤꯟꯁꯤꯅ ꯀꯩ ꯌꯥꯝꯅ ꯀꯩꯅꯣ ꯐꯠꯇ꯭ꯔꯦ ꯁꯤꯅꯦꯅ ꯈꯜꯂꯤꯁꯦ ꯑꯗꯨꯕꯨ ꯎ
ꯑꯗꯨꯕꯨ ꯄꯨꯝꯅꯃꯒ ꯑꯩꯒꯤ ꯋꯥꯈꯜꯗ ꯑꯩꯕꯨ ꯅꯝꯊꯥꯛꯇꯕ ꯑꯣꯏꯔꯝꯃꯦꯅ ꯀꯨꯗ꯭ꯔꯥ
ꯃꯥꯅꯦ ꯑꯩꯒꯤ ꯋꯥꯈꯜꯅ ꯑꯩꯕꯨ ꯅꯝꯊꯥꯛ ꯇꯧꯕ ꯑꯣꯏꯔꯝ ꯑꯗꯣ ꯆꯥꯛ ꯆꯥꯛ ꯊꯣꯡꯕ ꯅꯠꯇ꯭ꯔꯗꯤ ꯑꯇꯩꯗꯤ ꯇꯧꯋꯤꯗꯩ ꯑꯗꯨ ꯆꯥꯛ ꯊꯣꯡꯕꯁꯤꯗ ꯑꯣꯏꯔꯝꯃꯦ ꯌꯥꯗꯔꯤꯁꯦ ꯏꯟꯖꯥꯡ ꯁꯦꯝꯕꯗꯣ
ꯎꯝ ꯃꯥꯅꯦ ꯍꯥꯏꯗꯤ ꯌꯦꯟꯖꯥꯡ ꯁꯦꯝꯕꯗꯅꯦ ꯑꯥꯂꯨ ꯈꯦꯠꯄꯕꯨ ꯑꯣꯏꯒꯦꯔꯥ ꯈꯥꯃꯦꯟ ꯁꯣꯏꯕꯕꯨ ꯑꯣꯏꯒꯦꯔꯥ ꯈꯤꯇꯪ ꯆꯨꯒꯟꯕ ꯄꯣꯠꯁꯦ ꯔꯦ ꯈꯨꯠꯇ ꯑꯗꯨꯝ ꯆꯨꯁꯜꯂꯅꯤ ꯀꯣꯛꯎ ꯌꯥꯗꯕꯅꯦꯕ ꯑꯗꯒꯤꯗꯤ ꯊꯥꯡꯅ ꯃꯆꯦꯠ ꯃꯆꯦꯠꯁꯨ ꯑꯗꯨꯝ ꯈꯪꯍꯧꯗꯅ ꯏꯁꯥꯅ ꯈꯪꯗꯅ ꯅꯠꯇ꯭ꯔꯥ ꯈꯪꯗꯅ ꯑꯗꯨꯝ ꯈꯔ ꯈꯔ ꯁꯨꯡꯅꯥ ꯅꯥꯗꯕꯤꯗꯣ ꯁꯣꯏꯕꯅꯦꯕ ꯑꯗꯨꯝ
ꯍꯣꯏ ꯑꯗꯨꯅ ꯗꯥꯛ ꯃꯨꯔ ꯃꯨꯔꯒ ꯂꯦꯜꯂ ꯂꯩꯔꯝꯃꯅꯤ
ꯂꯩꯕꯅꯦ ꯑꯗꯒꯤꯗꯤ ꯈꯔ ꯀꯩꯅꯣ ꯇꯧꯒꯟꯕ ꯃꯤ ꯑꯣꯏꯇꯥꯔꯗꯤ ꯈꯔ ꯀꯥꯏꯒꯟꯕ ꯃꯤ ꯑꯣꯏꯇꯥꯔꯗꯤ ꯀꯥꯏꯕꯅꯦꯕ ꯍꯦꯛꯇ
ꯎꯝ
ꯀꯥꯏꯒꯟꯗꯕ ꯃꯤꯁꯨ ꯂꯩꯌꯦꯕ ꯃꯤꯁꯦ ꯃꯈꯟ ꯃꯈꯟ ꯏꯁꯀꯤꯟ ꯇꯥꯏꯞꯁꯦ ꯑꯩꯈꯣꯏꯗꯤ ꯌꯥꯝ ꯀꯥꯏꯒꯜꯂꯦꯕ
ꯀꯥꯏꯕꯃꯛꯇꯤ ꯀꯥꯏꯗꯕ ꯃꯥꯜꯂꯦ ꯑꯩꯅ ꯇꯧꯔꯛꯏꯁꯤꯦ ꯀꯨꯏꯗꯤ ꯀꯨꯏꯔꯦ ꯎꯝ
ꯍꯥꯏꯗꯤ ꯍꯨꯃꯥꯡꯒ ꯈꯔ ꯊꯣꯛꯀꯟꯕ ꯃꯤꯗꯤꯅꯦ ꯀꯥꯏꯗꯕꯅꯦꯕ ꯀꯩꯁꯨ
ꯎꯝ ꯑꯦ ꯍꯨꯃꯥꯡ ꯑꯩ ꯍꯥꯟꯅ ꯍꯨꯃꯥꯡ ꯊꯣꯛꯇꯦ ꯊꯣꯛꯇꯦ ꯊꯣꯛꯇꯦ ꯍꯥꯏꯗ꯭ꯔꯥ ꯍꯧꯖꯤꯛꯁꯤꯅꯅꯦ ꯈꯪꯕ꯭ꯔꯥ ꯆꯨꯝꯅ ꯐꯝꯝꯕꯁꯨ ꯍꯨꯃꯜꯗ ꯇꯨꯞ ꯇꯨꯞ ꯇꯨꯞꯞ ꯇꯨꯞ ꯇꯥꯏꯌꯦꯕ ꯎ
ꯍꯣꯡ ꯖꯦ
ꯌꯥꯗꯦꯕꯨ ꯊꯕꯛ ꯈꯔ ꯇꯧꯔꯗꯤ ꯑꯗꯨꯣ ꯋꯥ ꯖꯥꯅꯤ ꯍꯥꯏꯗꯤ ꯆꯥꯛꯈꯨꯝꯗꯒ ꯂꯩꯔꯨꯔꯒ ꯊꯣꯛꯂꯛꯄꯒꯤꯗ ꯉꯥꯏꯍꯥꯛ ꯐꯝꯕꯗꯣ ꯀꯩꯝ ꯇꯧꯕ ꯅꯠꯇꯦꯗꯅ ꯁꯨꯃꯥꯏꯅ ꯐꯝꯕꯁꯤꯗꯗꯤ ꯍꯨꯃꯟꯁꯦ ꯇꯨꯞ ꯇꯨꯞ ꯇꯨꯞ ꯇꯞ ꯇꯥꯗꯕ ꯏꯁꯥ ꯃꯅꯨꯡꯁꯦ
ꯐꯩ ꯐꯩ ꯍꯨꯃꯥꯡ ꯇꯥꯕꯗꯤ ꯏꯁꯥ ꯐꯩ ꯍꯥꯏꯕꯅꯤ ꯅꯨꯡꯉꯥꯏ ꯍꯥꯏꯕꯅꯦ
ꯐꯥꯊꯤ ꯅꯨꯡꯉꯥꯏꯔꯤꯦ ꯍꯧꯖꯤꯛ ꯈꯨꯗꯣꯡꯉꯥꯏꯔꯕꯅꯤ ꯍꯣꯁꯇꯦꯜ ꯆꯪꯅꯤꯡꯉꯦ
ꯍꯣꯁ ꯇ ꯀꯗ ꯆꯪꯗꯣꯏꯕ
ꯈꯪꯗꯌꯦ ꯃꯣꯏ ꯁꯦꯁꯟ ꯍꯧꯕ ꯍꯧꯗꯕ ꯍꯥꯏꯕ ꯑꯃꯁꯨ ꯂꯩ ꯅꯪ ꯔꯦꯖꯤꯁꯇ꯭ꯔꯦꯁꯟ ꯇꯧꯈ꯭ꯔꯕ
ꯇꯥꯎꯗ꯭ꯔꯤ ꯑꯩ ꯉꯁꯥꯏ ꯇꯧꯒꯦꯅ ꯆꯪꯉꯝꯃꯦ ꯑꯗꯨꯗꯨꯒꯅꯦ ꯃꯣꯏꯒꯤ ꯀꯩꯅꯣꯝ ꯃꯦꯟꯕ ꯃꯇꯥꯡꯗꯣ ꯏꯁꯇꯦꯖꯒꯃꯤꯅꯣ ꯃ ꯆꯥꯡꯗꯗ ꯍꯦꯛꯇ ꯆꯠꯄ ꯑꯗ ꯍꯦꯛꯇ ꯆꯠꯄ ꯀꯩꯒꯤꯅꯣ ꯈꯪꯗꯦ ꯑꯩꯅ ꯑꯩꯒꯤ ꯅꯦꯛ ꯌꯥꯗꯕꯩꯠꯂ ꯁꯥꯏꯕꯔ ꯀꯀꯥ ꯑꯗꯨꯕꯩꯔꯣ ꯉꯥꯏꯍꯥꯛ ꯂꯩꯔ ꯑꯃ ꯌꯦꯡꯉꯒꯦꯅ ꯌꯦꯡꯉꯝꯕꯅꯦꯕ
ꯅꯠꯇ꯭ꯔꯒꯅ ꯁꯨꯡꯁꯣꯏ ꯁꯣꯏꯅꯗꯕꯤꯗ ꯁꯠꯅ ꯑꯗꯥꯋꯥꯏ ꯁꯥꯏꯕꯔ ꯑꯝꯗ ꯆꯠꯂꯒ ꯇꯧꯒꯦ ꯇꯧꯔꯣꯗꯅ ꯄꯩꯁꯥꯁꯨ ꯀꯩꯁꯨ ꯌꯥꯝ ꯂꯧꯔꯣꯏ ꯂꯧꯒꯦ ꯂꯧꯕꯗ ꯂꯨꯄꯥ ꯆꯥꯝꯃ ꯍꯥꯡ ꯀꯩ ꯆꯨꯂꯥꯎ ꯂꯣꯏꯒꯅ
ꯍ ꯌꯥꯎꯗꯤ ꯌꯥꯏ ꯑꯗꯣ ꯏꯁꯥꯅ ꯁꯨꯝ ꯇꯧꯖꯔꯁꯨ ꯌꯥꯕꯅꯤꯅꯅ ꯑꯩꯅ ꯈꯟꯕ ꯑꯩ ꯆꯠꯊꯣꯛ ꯑꯩꯈꯣꯏꯗꯤ ꯑꯅꯛꯄꯗꯁꯨ ꯑꯅꯥꯛꯄꯗꯁꯨ ꯏꯂ ꯏꯇꯦꯕ ꯀꯣꯏꯇ
ꯎꯝ
ꯅꯣꯏꯅ ꯑꯃꯨꯛ ꯕꯖꯥꯔ ꯃꯌꯥ ꯑꯣꯏꯕꯅꯤꯅ ꯅꯛꯏꯗꯅ ꯑꯩꯈꯣꯏꯗꯤ ꯀꯩꯝꯇ ꯑꯅꯛꯄꯗ ꯀꯩꯝꯇ ꯂꯩꯇꯦ ꯑꯗꯨꯅ ꯑꯩ ꯍꯥꯏꯗꯣ ꯀꯤꯟꯗꯔꯁꯤꯐꯥꯎ ꯌꯣꯟꯗꯦ ꯀꯤꯟꯗꯔꯖꯤꯐꯣ ꯑꯝꯗ ꯆꯥꯖꯔꯛꯇ꯭ꯔꯤꯑꯅ
ꯇꯥꯕꯗꯗꯤ ꯊꯥꯖꯗꯕ ꯍꯥꯥ
ꯅꯪ ꯆꯥꯈ꯭ꯔꯗꯥꯏꯅꯦ
ꯆꯥꯈ꯭ꯔꯦ ꯅꯍꯥꯟ ꯅꯣꯡꯃ ꯅꯍꯥꯟ ꯅꯣꯡꯃꯩꯁꯤꯅ ꯂꯩꯔꯒ ꯆꯥꯕꯅꯤꯥꯟ ꯑꯍꯥꯟꯕꯅꯦ ꯍꯥꯏꯕ ꯑꯩꯅ ꯃꯉꯣꯟꯗ ꯀꯤꯟꯗꯔꯁꯨ ꯑꯝ ꯆꯗ꯭ꯔꯤ ꯍꯥꯏꯕꯗ꯭ꯔꯥ ꯃꯥꯅ ꯑꯗꯨꯗꯤ ꯑꯩ ꯑꯃ ꯂꯩꯒꯦꯅ ꯍꯥꯏꯔꯒ ꯑꯗꯨꯝ ꯑꯗꯨ ꯆꯥꯕꯅꯦ ꯏꯍꯥꯟ ꯍꯥꯟꯕ
ꯎꯝ
ꯄꯣꯠꯇꯣ ꯀꯩꯁꯨ ꯔꯦꯗꯤ ꯇꯉꯥꯏ ꯐꯗꯅ ꯁꯤꯖꯤꯟꯅꯅꯕꯗꯤ ꯐꯪꯉꯁꯨ ꯁꯨꯅꯕꯒꯩꯁꯨ ꯗꯨꯀꯥꯟ ꯀꯩꯀꯥ ꯂꯩꯕꯗꯨꯣ ꯑꯣꯏꯗꯦꯕ ꯈꯔ ꯂꯩꯔꯕꯨꯗꯤ ꯂꯩꯔꯛꯑꯅꯤ
ꯂꯩꯔꯔꯥꯛꯏ ꯑꯗꯣ ꯅꯣꯏꯒꯤꯗꯨꯗꯅꯗꯤ ꯈꯔ ꯈꯔ ꯂꯩꯔꯒ ꯅꯣꯏꯗꯨꯅꯗꯤ ꯍꯦꯟꯅ ꯅꯨꯡꯉꯥꯏꯗꯣꯏꯅꯦ ꯍꯥꯏꯗꯤ ꯅꯣꯏ ꯑꯗꯨ ꯍꯟꯅꯅꯦꯟ
ꯑꯥ ꯅꯛꯄꯅꯦ ꯂꯩꯔꯛꯁ ꯌꯥꯝ ꯄꯥꯛ ꯆꯪꯕꯕꯨꯗꯤ ꯑꯣꯏꯗꯕꯅꯦ
ꯆꯪꯗꯦ ꯑꯗꯨꯅꯦ ꯑꯩꯅ ꯍꯥꯏꯁ ꯅꯛꯑꯦ ꯍꯥꯏꯁꯦ ꯑꯗ ꯅꯣꯏꯗꯨꯅ ꯍꯦꯟꯅ ꯅꯨꯡꯉꯥꯏꯗꯣꯏꯅꯦ ꯈꯜꯂꯦꯔꯒꯗꯤ ꯑꯗꯩ ꯍꯥꯏꯗꯤ ꯆꯥꯎꯈꯠꯂꯛꯈꯤꯅꯤꯗꯅ
ꯍꯣꯏ ꯑꯗꯨ ꯉꯥꯏꯔꯒꯦ ꯑꯗꯩꯗꯤ ꯐꯕ ꯐꯠꯇꯕ ꯑꯩꯗꯤ ꯈꯪꯗꯦ ꯍꯥꯟꯅ ꯂꯩꯔꯝꯕ ꯅꯠꯇꯦ ꯁ꯭ꯀꯨꯜ ꯂꯩꯈꯠꯂꯛꯏꯕ ꯑꯗꯒꯤꯗꯤ ꯃꯩ ꯆꯥꯐꯝ ꯊꯛꯐꯝꯅꯤ ꯀꯥꯏꯅ ꯍꯥꯎꯁꯨ ꯍꯥꯎꯇꯦ ꯍꯥꯏ ꯀꯦꯊꯦ ꯀꯥꯏꯗ ꯂꯩꯈꯠꯂꯛꯏꯕ ꯁꯪꯅꯕꯗ ꯂꯩꯔꯛꯏꯒ ꯑꯗꯒꯤ ꯑꯣꯏꯜ ꯂꯩ ꯍꯥꯟꯅ ꯑꯝꯇ ꯂꯩꯔꯝꯕ ꯅꯠꯇꯦꯕ ꯈꯔ ꯂꯩꯔꯒꯗꯤ ꯂꯣꯏ ꯁꯨꯗꯕ ꯂꯩꯔꯛꯑꯅꯤ ꯎꯝ ꯅꯪꯒꯤꯗꯤ ꯑꯗꯨꯗꯤ ꯃꯁꯤꯡ ꯀꯌꯥ ꯋꯥꯠꯂꯤꯅꯣ
ꯇꯔꯥꯅꯤꯊꯣꯏꯔ ꯀꯩꯅꯣꯝꯃ ꯋꯥꯠꯈꯤꯕꯅꯦ
ꯎꯝ ꯐꯅ ꯑꯃꯨꯛ ꯋꯥꯠꯆꯔꯤ ꯄꯣꯠꯅꯤꯅꯦ
ꯑꯦ ꯅꯪ ꯑꯩꯅ ꯀꯣꯜ ꯇꯧꯔꯛꯏꯁꯦ ꯅꯪꯉꯣꯟꯗꯁꯨ ꯆꯪꯉꯤ ꯅꯠꯇ꯭ꯔꯥ
ꯑ ꯆꯪꯗꯣꯏꯅꯦ ꯑꯩꯉꯣꯟꯗꯁꯨ
ꯄ꯭ꯔꯣꯁꯦꯁꯤꯡ ꯂꯩꯕ꯭ꯔꯥ ꯅꯪꯒꯤ
ꯍꯥ
ꯅꯪꯒꯤ ꯄ꯭ꯔꯣꯁꯦꯁꯁꯤꯡ ꯂꯩꯕ꯭ꯔꯥ ꯍꯥꯏꯕ
ꯂꯩꯌꯦ ꯉꯁꯤ ꯂꯥꯛꯑꯦ ꯄ꯭ꯔꯣꯁꯦꯁꯤꯡ
ꯑꯩꯁꯨ ꯂꯥꯛꯑꯦ ꯀꯌꯥ ꯂꯥꯛꯑꯦ
ꯂꯨꯄꯥ ꯆꯥꯝꯔꯤ ꯂꯩ ꯅꯪ ꯀꯌꯥ ꯂꯩꯒꯦ
ꯈꯩꯗꯨꯗꯅ ꯑꯩꯉꯣꯟꯗꯒꯤ ꯑꯗꯨꯝ ꯑꯗꯨꯝ ꯑꯗꯨꯝ ꯍꯦꯜꯂꯤꯁꯦ ꯍꯏ
ꯑꯩꯗꯤ ꯃꯤ ꯌꯥꯝꯌꯥꯝ ꯋꯥꯔꯤꯏꯁꯤꯅꯕ ꯍꯝꯉꯅꯤꯅꯦ ꯈꯪꯗꯦ ꯅꯪꯅ ꯑꯩꯅ ꯈꯔ ꯄꯥꯏꯗꯕꯁꯤꯗ ꯑꯩꯉꯣꯟꯗꯅ ꯄꯪꯊ ꯏꯁꯥ ꯐꯖ ꯂꯩꯔꯦ
ꯀꯔꯤ
ꯑꯩꯅ ꯈꯔ ꯄꯩꯁꯥ ꯄꯥꯏꯗꯦ ꯈꯪꯗꯅ ꯑꯩꯉꯣꯟꯗ ꯄꯛꯊꯥ ꯊꯥꯖꯜꯂꯛꯏꯔ ꯈꯪꯗꯦꯕ
ꯇ ꯊ꯭ꯔꯤ ꯇ꯭ꯋꯦꯟꯇꯤ ꯁꯤꯛꯁ ꯂꯩ ꯍꯥꯏꯕ ꯑꯩꯒꯤ
ꯌꯥꯔꯦ ꯀꯩꯅꯣ ꯀꯩꯁꯨ ꯌꯥꯝ ꯈꯦꯠꯅꯕ ꯅꯠꯇꯦ
ꯑꯣ ꯊ꯭ꯔꯤ ꯇ꯭ꯋꯦꯟꯇꯤ ꯁꯤꯛꯁꯀ ꯐꯣꯔ ꯀꯌꯥꯕ
ꯁ ꯁꯦꯝꯦꯅꯤ ꯈꯔꯕꯗꯤ ꯍꯦꯗ ꯂꯨꯄꯥ ꯆꯥꯃ ꯃꯨꯛꯇꯅꯦꯟ ꯍꯗ ꯅ ꯃꯗꯦ
ꯈꯦꯠꯅꯕ ꯀꯧꯗꯕ꯭ꯔꯥ
ꯑꯗꯨꯗꯤ ꯅꯪꯒꯤ ꯀꯣ ꯃꯌꯥꯝ ꯋꯥꯠꯂꯤꯗꯨꯗꯤ ꯆꯪꯉꯛꯁꯤꯅꯤ ꯃꯔꯥꯏꯅ ꯂꯣꯏ ꯑꯩꯉꯣꯟꯗ ꯂꯣꯏ ꯇꯧꯁꯜꯂꯛꯑꯣ ꯀꯔꯤꯝ ꯈꯜꯂꯨꯅꯣ
ꯌꯥꯔꯣꯏ ꯌꯥꯔꯣꯏ ꯑꯩꯒꯤ ꯏꯁꯥꯃꯛ ꯀꯤꯔꯛꯀꯗꯕꯅꯤ ꯑꯩ ꯏꯁꯥꯃ ꯄꯤꯒꯗꯕꯅꯤ
ꯀꯔꯤꯌꯥ
ꯑꯩ ꯆꯥꯝꯃ ꯄꯤꯒꯗꯕꯅꯤ ꯅ ꯑꯗꯨ ꯑꯗꯨꯝ ꯍꯦꯟꯕ ꯑꯩ ꯊꯋꯥꯏ ꯌꯥ ꯅꯨꯡꯉꯥꯏꯇꯦ ꯑꯁꯦꯡ ꯊ ꯑꯩ ꯅꯨꯡꯉꯥꯏꯇꯦ ꯑꯗꯨꯄꯥꯝ ꯊꯣꯛ ꯑꯣꯏꯔꯁꯨ ꯅꯣꯡꯃꯨꯇ ꯍꯡꯉꯥꯏ
ꯎꯝ ꯑꯩꯒꯤꯗꯤ ꯀꯣꯜ ꯀꯨꯟꯊ꯭ꯔꯥ ꯁꯨꯈ꯭ꯔꯦ ꯅꯪꯒꯤꯗꯤ ꯋꯥꯦꯗꯨꯗꯤ ꯄꯤꯁꯟꯂꯥꯜꯍꯔꯦ ꯀꯩꯅꯣꯅꯦ ꯂꯨꯄꯥ ꯆꯥꯝꯃꯗꯨꯕꯨ ꯑꯗꯨꯒꯤꯗꯐꯛꯇ ꯀꯔꯤꯝ ꯀꯜꯂꯨꯅꯣ
ꯅꯠꯇꯦꯕ ꯅꯪ ꯀꯣꯜ ꯂꯣꯏ ꯁꯨꯈꯤꯕꯗꯨꯒꯤꯗꯤ ꯂꯣꯏ ꯐꯪꯈ꯭ꯔꯕꯅꯦꯕ
ꯍꯣꯏ ꯂꯣꯏ ꯐꯪꯈ꯭ꯔꯦ ꯍꯥꯏꯁꯦ ꯈꯪꯗꯦꯗ ꯋꯥꯠꯍꯧꯔꯝꯃꯗꯤ ꯀꯃꯥꯏꯅ ꯇꯧꯅꯤ
ꯃꯥꯏꯧ ꯑꯦ ꯑꯗꯨ ꯁꯥꯟꯅꯈꯤꯕꯒꯩꯗꯤ ꯄ꯭ꯔꯣꯁꯦꯁꯤꯡ ꯑꯃꯨꯛꯃꯨꯛ ꯇꯧꯕꯗ ꯄꯨꯟ ꯄꯨꯟ ꯇꯧꯔꯛꯄꯅꯦ ꯎꯝ
ꯑꯗꯨꯏ ꯃꯇꯨꯡꯗ ꯀꯣꯜ ꯊꯥꯅꯔꯝꯒꯅꯤ ꯑꯗꯨꯅꯅꯦ ꯍꯥꯏꯕ ꯑꯗꯒꯤ ꯅꯪꯅꯁꯨ ꯇꯧꯔꯛꯑꯦ ꯇꯧꯔꯛꯇ꯭ꯔꯅꯦ ꯑꯗꯩꯗꯤ ꯁꯤꯅꯁꯨ ꯇꯧꯔꯛꯑꯦꯕ
ꯎꯝ
ꯑꯗꯨꯅ ꯑꯣꯏꯔꯝꯒꯅꯤ ꯔꯣꯁꯤꯂꯥꯅꯁꯨ ꯇꯧꯔꯛꯑꯝꯕꯁꯨ ꯌꯥꯏ ꯀꯥꯎꯔꯦ ꯑꯗꯩꯗꯤ ꯔꯣꯁꯤ ꯂꯥ ꯍꯣꯏꯗꯤ ꯔꯣꯁꯤꯕꯂꯥꯗꯒꯤ ꯍꯥꯞꯄꯈꯩꯗꯣ
ꯑ
ꯑꯗꯨꯈꯩꯁꯨ ꯂꯣꯏ ꯀꯣꯜ ꯇꯧꯕꯒꯤ ꯇꯥꯛꯁ ꯂꯥꯛꯑꯦ ꯍꯥꯏꯌꯦꯦ
ꯑꯗꯨ ꯀꯩꯒꯤꯅꯣ ꯀꯩꯅꯣ ꯇꯥꯅꯤꯌꯥꯒꯤꯗꯤ ꯂꯥꯛꯦ
ꯑꯣ ꯃꯥ ꯃꯥꯗ ꯆꯅ ꯄꯩꯁꯥꯖ ꯆꯅ ꯇꯕꯗꯥꯅꯤꯒꯦ
ꯍꯥ
ꯄꯩꯁꯥꯁꯨ ꯆꯪꯉꯛꯇꯦ ꯍꯥꯏꯕ꯭ꯔꯥꯕ ꯇꯥꯅꯤꯌꯥꯒꯤ
ꯅꯠꯇꯦ ꯇꯥꯛꯁ ꯂꯥꯛꯇꯦ ꯍꯥꯏꯔꯒ ꯄꯩꯁꯥ ꯆꯪꯉꯛꯇꯦ ꯍꯥꯏꯕ꯭ꯔꯥ
ꯍꯣꯏ ꯑꯗꯣ ꯇꯥꯛꯁ ꯂꯥꯛꯇꯦ ꯍꯥꯏꯗꯣ ꯅꯪꯅ ꯀꯣꯜ ꯇꯧꯔꯤ ꯅꯠꯇ꯭ꯔꯣ ꯃꯉꯣꯟꯗ ꯋꯥꯔꯤ ꯁꯥꯟꯅꯩ ꯅꯠꯇ꯭ꯔꯣ ꯑꯗꯨꯒ
ꯁꯥꯟꯅꯗꯦꯗ ꯃꯉꯣꯟꯗ ꯃꯔꯤꯔꯛ ꯇꯧꯋꯦ ꯃꯔꯤꯔꯛ ꯑꯝꯇ ꯁꯥꯟꯅ ꯌꯥꯗꯦ ꯑꯗꯨꯩ ꯃꯥꯡꯖꯦ
ꯑꯗꯨꯒꯤ ꯑꯗꯨꯒꯤ ꯑꯣꯏꯔꯝꯒꯅꯤ ꯇꯥꯛꯁ ꯂꯥꯛꯇ꯭ꯗꯣ ꯃꯥꯒꯤ ꯃꯥꯅ ꯄ꯭ꯔꯨꯁꯤꯂꯥꯅ ꯍꯥꯞꯄꯈꯩ ꯇꯥꯛꯁ ꯂꯥꯛꯏꯗꯨ ꯋꯥꯔꯤ ꯁꯥꯟꯅꯈ꯭ꯔꯕ ꯃꯇꯨꯡꯗ ꯉ ꯂꯥꯛꯏꯗꯨꯗꯤ ꯑꯩꯈꯣꯏ ꯑꯩꯈꯣꯏ ꯇꯥꯛ ꯂꯥꯛꯄꯗꯨꯁꯨ ꯋꯥꯔꯤ ꯁꯥꯟꯅꯕ ꯌꯥꯔꯀꯥꯟꯗ ꯉꯥꯛꯇꯅꯤ ꯀꯩꯅꯣ ꯅꯣꯏꯒꯤ ꯇꯥꯛꯁ ꯂꯥꯛꯑꯦꯈꯩꯗ
ꯑꯗꯨ ꯈꯪꯗꯦ ꯑꯩ ꯉꯥꯏꯍꯥꯛ ꯂꯩꯔꯒ ꯇꯥꯅꯤ ꯋꯥꯔꯤ ꯁꯅꯔꯒ ꯍꯪꯕꯤꯔꯒꯦ
ꯍꯣꯏ ꯍꯣꯏ ꯍꯪꯉ
ꯑꯗꯨ ꯑꯩ ꯃꯔꯤꯔꯛꯇꯤ ꯇꯧꯕꯅꯤ ꯑꯗꯨ ꯇꯅꯤ ꯑꯩꯗ ꯌꯥꯗꯦ ꯄꯗꯤ ꯄꯁꯅ ꯅꯣꯡꯅꯦ
ꯅꯨꯡꯉꯥꯏꯇꯦꯅꯦ ꯌꯥꯔꯗꯤ ꯇꯥꯛꯁꯂꯛꯑꯗꯤ ꯄꯩꯁꯥꯗꯣ ꯄꯨꯟꯅ ꯄꯨꯨꯝꯃꯤꯟꯅꯔꯗꯤ ꯅꯨꯡꯉꯥꯏꯔꯣꯏꯗ꯭ꯔꯥ ꯔꯨꯁꯤꯞꯂꯥꯏꯗ ꯍꯥꯞꯄꯈꯩ ꯃꯣꯏꯒꯤ ꯑꯃ ꯃꯣꯏ ꯃꯧ꯭ꯋꯥ ꯑꯃ ꯂꯩꯕꯗꯣ ꯈꯪꯕ꯭ꯔꯣ ꯁꯨꯁꯤꯜꯂꯅ
ꯍ
ꯁꯨꯁꯤꯜ
ꯈꯪꯗꯦ ꯑꯣ ꯈꯥꯏ ꯈ ꯈꯪꯉꯦ ꯊꯥꯏ ꯑꯅ ꯀꯩꯅꯣ
ꯊꯥꯏꯅ ꯀꯩ
ꯊꯥꯏꯅ ꯀꯩꯅꯣ ꯇꯧꯃꯤꯟꯅ ꯁ꯭ꯀꯨꯜ ꯇꯝꯃꯤꯟꯅꯕꯅꯦꯕ
ꯑꯧ ꯃꯥꯅꯦ ꯅꯪ ꯈꯪꯉꯦ ꯍꯥꯏꯏꯌꯦꯦ
ꯎꯝ
ꯑꯩꯒ ꯋꯥꯔꯤ ꯁꯥꯟꯅꯩꯑꯦ ꯑꯗꯨꯗꯣ ꯑꯗꯨꯃꯅ ꯃꯁꯤꯁꯤꯒꯤꯁꯨ ꯁꯥꯟꯅꯩ ꯍꯥꯏꯕꯅꯦ ꯀꯥꯔꯤꯌꯥꯗꯣ ꯎ ꯀꯅꯥ ꯀꯅꯥ ꯇꯧꯕ ꯃꯥꯒꯤꯁꯨ ꯂꯥꯛꯑꯦꯕꯅꯦꯕ
ꯀꯩꯅ